ꯑꯩ ꯇꯥꯏ ꯇꯥꯏ
ꯎꯝ ꯀꯔꯤ ꯇꯧꯕ꯭ꯔꯣ
ꯑꯩ ꯍꯧꯖꯤꯛꯄꯨꯗꯤ ꯀꯩꯝ ꯇꯧꯗꯦꯗ ꯑꯗꯨꯝ ꯐꯝꯔꯒ ꯂꯩꯌꯦ
ꯐꯝꯃꯁꯨ ꯀꯩꯝ ꯇꯧꯗꯕ ꯐꯣꯟ ꯄꯥꯏꯕꯗꯨꯗꯤ
ꯍꯣꯏ ꯐꯣꯟꯗꯤ ꯑꯗꯨꯝ ꯄꯥꯏꯌꯦ
ꯐꯝꯔꯒ ꯅꯪꯒ ꯋꯥꯔꯤ ꯁꯥꯟꯅꯔꯦ
ꯅꯪꯗꯤ ꯆꯥꯛꯆꯗ꯭ꯔꯤ ꯍꯥꯏ
ꯑꯩꯗꯣ ꯍꯧꯖꯤꯛꯇ ꯁꯟꯅ ꯁꯥꯟꯅꯕ ꯍꯥꯏꯕꯗꯤ ꯐꯨꯠꯕꯣꯜ ꯁꯥꯟꯅꯔꯨꯔꯒ ꯍꯜꯂꯛꯄꯅꯦ
ꯅꯪꯔꯣ
ꯎꯝ
ꯎꯝ ꯌꯥꯝ ꯐꯩꯌꯦꯅꯦ
ꯋꯥꯏꯌꯦ ꯕꯣꯜ ꯁꯥꯟꯅꯕꯗꯣ
ꯂꯣꯀꯦꯜꯒꯤ ꯕꯣꯜꯔꯣ ꯅꯠꯇ꯭ꯔꯒ ꯀꯔꯤꯅꯣ
ꯅꯇꯦ ꯑ ꯑꯩꯒꯤ ꯀꯩꯅꯣꯒꯤ ꯁ꯭ꯀꯨꯜꯒꯤꯅꯦꯀꯣ ꯁ꯭ꯀꯨꯜꯒꯤ ꯀꯂꯞꯅꯦ
ꯐꯨꯠꯕꯣꯜ ꯐꯨꯠꯕꯣꯜꯔꯣ
ꯎꯝ ꯍꯣꯏ
ꯑ ꯌꯥꯏ ꯌꯥꯏ ꯀꯣꯂꯦꯖ ꯀꯣꯂꯦꯖ ꯒꯤ ꯔꯣ ꯅꯠꯇ꯭ꯔꯒ
ꯍꯣꯏ ꯀꯣꯂꯦꯖꯀꯤ
ꯆꯥꯛ ꯆꯥꯗꯔꯦ ꯆꯥꯛ ꯆꯥꯗꯔꯤ
ꯀꯔꯤ ꯀꯔꯤꯒꯤ ꯌꯥꯝ ꯊꯦꯡꯉꯦꯅꯦ
ꯍꯣꯏ ꯉꯥꯏꯍꯥꯛ ꯂꯩꯔꯒ ꯆꯥꯒꯦ ꯇꯧꯅꯤ ꯍꯧꯖꯤꯛ ꯄꯨꯗꯤ ꯈꯔ ꯉꯜꯂꯦꯕ ꯑꯩꯗꯤ
ꯎꯝ ꯀꯔꯤ ꯆꯥꯔꯨꯕꯒꯤ
ꯀꯩꯝ ꯆꯥꯗꯦ ꯑꯗꯣ ꯍꯧꯖꯤꯛꯇ ꯍꯧꯖꯤꯛꯇ ꯍꯧꯒꯠꯄꯒ ꯉꯥꯏꯔꯤ ꯑꯩꯗꯤ ꯍꯧꯖꯤꯛꯇ ꯍꯧꯒꯠꯂꯒ ꯊꯕꯛ ꯃꯐꯝꯗ ꯆꯠꯂꯤ
ꯎꯝ
ꯅꯪꯗꯤ
ꯄꯨꯡ ꯀꯌꯥꯗ ꯆꯥꯕ ꯑꯩꯒꯤꯕꯨꯗꯤ ꯋꯥꯠꯂꯤ
ꯄꯨꯡ ꯍꯣꯔꯦꯟ ꯄꯨꯡ ꯑꯅꯤ ꯃꯈꯥꯏ ꯁꯥꯏꯗ ꯆꯥꯒꯅꯤ
ꯊꯦꯡꯉꯤꯅꯦ ꯑꯗꯨꯗꯤ ꯌꯥꯝꯅ ꯆꯈꯥꯎ ꯁꯣꯛꯄꯅꯤ
ꯆꯈꯥꯎ ꯁꯣꯛꯇꯅꯕ ꯆꯥꯒꯦ ꯍꯥꯏꯕꯅꯤꯅꯦ ꯀꯩꯅꯣ
ꯑꯦ ꯆꯥꯛꯇꯣ ꯃꯇꯝ ꯅꯥꯏꯗ꯭ꯔꯗꯤ ꯆꯈꯥꯎ ꯁꯣꯛꯄ ꯇꯥꯕ ꯍꯧꯖꯤꯛ ꯄꯨꯡ ꯑꯅꯤꯗ ꯄꯨꯡ ꯑꯅꯤꯗ ꯆꯥꯛ ꯆꯥꯔꯗꯤ ꯍꯣꯔꯦꯟ ꯅꯨꯃꯤꯗꯥꯡꯗꯤ ꯄꯨꯡ ꯀꯌꯥꯗ ꯆꯥꯗꯧꯕ ꯑꯗꯨꯗꯤ ꯑꯗꯨꯝ ꯆꯥꯛꯈꯥꯎ ꯁꯣꯛꯄ ꯇꯥꯕ ꯅꯥꯔꯛꯀꯅꯤ ꯑꯗꯨꯝ
ꯍꯧꯔꯦꯟ ꯅꯨꯡꯗꯥꯡꯗꯤ ꯄꯨꯡ ꯇꯔꯥ ꯑꯗꯨꯋꯥꯏꯗ ꯆꯥꯒꯅꯤ ꯄꯨꯡ ꯇꯔꯥꯃꯊꯣꯏ
ꯎꯝ
ꯄꯨꯡ ꯇꯔꯥ ꯃꯈꯥꯏ ꯃ ꯇꯔꯥꯃꯥꯊꯣꯏ ꯑꯗꯨꯋꯥꯏꯗ ꯆꯥꯒꯅꯦꯕ ꯍꯧꯔꯦꯟ
ꯏꯁ ꯑꯗꯨꯗꯤ ꯏꯁꯥ ꯐꯔꯣꯏꯍꯦ ꯀꯔꯤ ꯏꯟꯁꯥꯡ ꯊꯣꯡꯕ꯭ꯔꯣ
ꯑꯩ ꯉꯁꯤ ꯆꯥꯛ ꯏꯤꯟꯖꯥꯡ ꯊꯣꯡꯗꯦ ꯑꯩꯗꯤ ꯑꯇꯣꯞꯄ ꯑꯣꯏꯅ ꯆꯥꯒꯅꯤ ꯐꯥꯁ ꯐꯨꯗ ꯑꯣꯏꯅ ꯆꯥꯒꯅꯤ
ꯎꯝ ꯃꯁꯥ ꯐꯒꯗꯕ ꯃꯤ ꯃꯥꯟꯗꯦ
ꯑꯩꯩ
ꯑꯗꯨꯃꯥꯏꯁ ꯑꯗꯨꯃꯥꯏ ꯆꯥꯔꯗꯤ ꯃꯁꯥ ꯃꯁꯥ ꯐꯔꯔꯣꯏ ꯑꯗꯨꯝ ꯀꯣꯟꯅ ꯁꯣꯛꯂꯛꯀꯅꯤ
ꯀꯣꯛ ꯅꯥꯔꯛꯀꯅꯤ ꯀꯣꯛ ꯅꯥꯔꯛꯀꯅꯤ ꯑꯩꯗꯤ ꯇꯧꯈꯤꯕꯅꯤꯅ ꯈꯪꯉꯦ
ꯑꯩꯁꯤ ꯅꯪ ꯑꯗꯨꯝ ꯇꯧꯈ꯭ꯔꯕꯣ
ꯍꯣꯏ ꯑꯗꯨ ꯇꯧꯕꯒꯤꯅꯦ ꯑꯩꯅ ꯅꯉꯣꯟꯗ ꯍꯥꯏꯕꯗꯣ ꯑꯩ ꯇꯧꯗꯅ ꯀꯃꯥꯏꯅ ꯈꯪꯒꯗꯧꯕ
ꯑꯆꯥ ꯑꯠꯆꯥ ꯑꯗꯨꯗꯤ ꯉꯁꯤꯗꯤ ꯑꯩꯒꯤ ꯇꯥꯏꯃꯤꯡꯁꯦ ꯍꯣꯡꯕ ꯇꯥꯔꯦꯅ
ꯍꯣꯏ ꯇꯨꯝꯕꯁꯨ ꯄꯨꯡ ꯃꯥꯄꯜ ꯇꯨꯝꯒꯗꯧꯅꯦ ꯄꯨꯡ ꯃꯥꯄꯜ ꯍꯥꯏꯕꯗꯤ ꯅꯥꯏꯟ ꯑꯋꯥꯔꯁ ꯇꯨꯝꯕꯗꯧꯅꯦ ꯑꯩꯈꯣꯏꯒꯤ ꯇꯨꯝꯕꯗꯣ
ꯑꯣ ꯇꯝꯕꯗꯗꯤ
ꯅꯥꯏꯟ ꯅꯥꯏꯟ ꯑꯋꯥꯔꯁ ꯍꯥꯏꯕ ꯑꯥ
ꯈꯪꯉꯦ ꯈꯪꯉꯦ ꯅꯪ ꯍꯥꯏꯗꯣ ꯑꯦꯠꯂꯤꯁ ꯅꯥꯏꯟ ꯑꯥꯔꯁ ꯇꯣꯡꯒꯗꯕꯅꯤ ꯍꯥꯏꯗꯣ ꯈꯪꯉꯦ
ꯃꯥꯅꯦ
ꯑꯗꯣ ꯑꯩꯅ ꯑꯩꯅ ꯉꯔꯥꯡ ꯑꯥꯔꯖꯦꯟꯇꯤꯅꯥꯒ ꯁꯥꯟꯅꯕꯗꯣ
ꯎꯝ
ꯑꯗꯨꯗ ꯇꯨꯝꯗꯕꯤꯗꯀꯣ ꯑꯗꯨꯝ ꯌꯦꯡꯉꯦꯕ ꯑꯗꯨ ꯄꯨꯡ ꯇꯣꯛ ꯇꯣ
ꯍꯁꯤꯛꯇꯔꯥ
ꯑꯁ ꯍꯧꯒꯠꯄ ꯀꯥꯟꯗ ꯀꯣꯛ ꯆꯦꯅꯤ ꯀꯩꯅꯣ ꯑꯗꯨꯝ ꯃꯦꯃꯣꯔꯤ ꯃꯦꯃꯣꯔꯤꯁꯦꯠ ꯌꯥꯗꯕ
ꯎ
ꯀꯣꯛꯁꯨꯁꯦ ꯃꯦꯃꯣꯔꯤꯁꯨ ꯌꯥꯗꯦ
ꯅꯪꯗꯤ ꯀꯅꯥ ꯁꯞꯄꯣꯔꯠ ꯅꯪꯗꯤ ꯀꯅꯥ ꯁꯞꯄꯣꯔꯠ ꯇꯧꯕ ꯈꯨꯠꯕꯣꯜꯗ ꯣꯜ ꯁꯥꯟꯣ ꯕꯗꯥꯑꯣ ꯍꯅ ꯀ
ꯍꯥꯏꯗꯤ ꯑꯥꯔꯖꯦꯟꯇꯤꯅꯥ ꯃꯦꯟ ꯐꯥꯔꯁ ꯄ꯭ꯔꯥꯏꯌꯣꯔꯤꯇꯤꯁꯦ ꯑꯥꯔꯖꯦꯟꯇꯤꯅꯥꯅꯤ ꯃꯦꯁꯤ ꯂꯩꯕꯅꯤꯅꯀꯣ ꯑꯗꯨꯒ ꯁꯤꯀꯦꯟꯗ
ꯎꯝ ꯃꯦꯁꯤꯒꯤ ꯐꯦꯟꯅꯅꯤꯅꯦ
ꯍꯣꯏ ꯃꯁꯤ ꯐꯦꯟꯁꯤꯅꯦ ꯀꯩꯅꯣ ꯅꯪ ꯀꯔꯤ ꯇꯧꯒꯦ ꯍꯥꯏꯅꯣ
ꯃ ꯌꯥꯝ ꯃꯅ ꯑꯩꯒ ꯃꯌꯥꯝ ꯑꯩꯒ ꯌꯥꯝ ꯃꯥꯟꯅꯗꯦ
ꯑꯗꯨꯗꯤ ꯅꯪꯗꯤ ꯔꯣꯅꯥꯜꯗꯣꯒꯤ ꯐꯦꯖ꯭ꯔꯣ
ꯃꯥꯅꯦ
ꯔꯗꯕꯨꯗꯤ ꯑꯩ ꯀꯔꯤꯅ ꯑꯗꯨꯝ ꯁꯤꯈ꯭ꯔꯅꯤ ꯔꯥꯎꯟ ꯑꯣꯐ ꯁꯤꯛꯁꯇꯤꯟ ꯑꯗꯨꯝ ꯁꯤꯈ꯭ꯔꯅꯤ ꯃꯥꯅꯤ
ꯌꯥꯔꯦꯗ ꯃꯤ ꯁꯥꯟꯅꯁꯨ ꯁꯥꯟꯅꯗ꯭ꯔꯤꯗꯨꯕꯨꯣ ꯀꯅꯥꯅ ꯈꯪꯕꯅꯣ ꯍꯟꯗꯛ ꯔꯥꯎꯟ ꯑꯣꯐ ꯊꯥꯔꯇꯤꯗꯨꯨꯗꯁꯨ ꯃꯥ ꯃꯤꯅ ꯂꯩꯍꯧꯔꯅꯤ ꯍꯥꯏꯕꯗ ꯂꯩꯍꯧꯗ꯭ꯔꯤꯁꯤꯅꯦ
ꯔꯥꯎꯟ ꯑꯣꯐ ꯁꯤꯁꯇꯤꯟꯗꯤ ꯁ ꯍꯥꯏꯔꯦꯀꯣ ꯁꯄꯦꯟꯅꯤ ꯏꯁꯄꯦꯟ ꯅ ꯁꯄꯦꯟ
ꯃꯃꯥꯡꯗ ꯃꯃꯥꯡ ꯆꯍꯤꯗ ꯃꯃꯥꯡꯖꯦꯩꯗ ꯄ꯭ꯔꯤꯃꯤꯌꯔ ꯂꯤꯛꯇ ꯌꯨꯔꯣ ꯀꯞꯇ ꯀꯩꯅꯣꯅ ꯊꯣꯏꯕꯗꯣ ꯏꯁꯄꯦꯟꯒ ꯁꯥꯟꯅ ꯀꯥꯟꯗ
ꯔꯥꯗꯣ ꯑ ꯑꯣꯏꯅ ꯊꯣꯏꯕꯗꯤ ꯈꯪꯕ ꯅꯠꯇ꯭ꯔꯣ
ꯑꯁ ꯑꯗꯨꯕꯨꯗꯤ ꯇꯣꯉꯥꯜꯂꯦ ꯍꯧꯖꯤꯛꯄꯨꯗꯤ
ꯑꯦ ꯑꯗꯨꯁꯨ ꯃꯥꯟꯅꯩꯅ ꯆꯞ ꯃꯥꯟꯅꯩꯅ ꯕꯣꯜꯒꯤ ꯕꯣꯜꯕꯨ
ꯑꯗꯨ ꯔꯣꯅꯦꯜꯗꯣꯕꯨꯗꯤ ꯍꯧꯖꯤꯛꯇꯤ ꯌꯥꯗꯦꯕ ꯃꯥꯅ ꯆꯦꯟꯕꯗꯧꯗꯣ ꯌꯦꯡꯉꯣ ꯃꯥ ꯁꯨꯊꯤ ꯆꯦꯟꯗꯦꯅ ꯃꯥꯁꯦ ꯑꯗꯨꯝ ꯗꯤꯕꯣꯛꯁꯀꯤ ꯃꯃꯥꯡꯗ ꯗꯤꯕꯣꯛꯁꯀꯤ ꯃꯅꯥꯛꯇ ꯑꯗꯨꯝ ꯂꯦꯞꯄꯒ ꯂꯩꯕꯗꯣ ꯆꯦꯟꯕ
ꯃꯥꯗꯤ ꯑ ꯃꯥꯗꯤ ꯍꯧꯖꯤꯛ ꯑꯍꯟ ꯑꯣꯏꯔꯛꯏ ꯀꯔꯤꯅꯣ ꯃꯥꯅ ꯃꯥꯒꯤ ꯅꯍꯥ ꯑꯣꯏꯔꯤꯉꯩ ꯃꯇꯝꯗꯨꯗꯗꯤ ꯃꯥ ꯀꯅꯥꯅꯗꯤ ꯐꯤꯠ ꯇꯧꯕ ꯃꯥꯏꯊꯤꯕ ꯀꯅꯥ ꯄꯤꯕ ꯁ ꯉꯝꯗꯦ
ꯃꯥꯏꯊꯤꯕ ꯃꯥꯏ ꯄꯥꯛꯄ ꯉꯝꯕ ꯉꯝꯗꯕ ꯑꯗꯨꯗꯤ ꯐꯨꯠꯕꯣꯂꯔ ꯇꯤꯝ ꯈꯨꯗꯤꯡ ꯑꯗꯨꯝ ꯐꯪꯉꯦꯅ ꯑꯗꯨꯗꯤ ꯑꯣ ꯗꯤꯕꯦꯠ ꯇꯧꯕ ꯅꯠꯇꯦꯗ ꯑꯗꯨꯝ ꯅꯦꯛꯁ ꯔꯥꯎꯟꯗ ꯌꯦꯡꯉꯣꯀꯣ ꯑꯗꯨꯝ ꯑꯦꯦꯛꯁ ꯃꯦꯁꯇ ꯑꯗꯨꯝ ꯌꯦꯡꯉꯣ ꯑꯗꯨꯝ ꯁꯤꯔꯅꯤ
ꯑꯜꯗ
ꯑꯗꯨꯝ ꯄꯨꯔꯥ ꯁꯤꯔꯅꯤ ꯃꯥꯁꯦꯀꯣ
ꯎꯝ ꯃꯦꯁꯤꯗꯤ ꯀꯩꯅꯣ ꯐꯤꯐꯥꯒꯤ ꯃꯆꯥꯅꯦ ꯀꯔꯤꯅꯣ
ꯑꯗꯨꯒꯤ ꯃꯇꯥꯡ ꯈꯛꯇ ꯍꯥꯏꯌꯦꯀꯣ ꯔꯣꯅꯥꯜꯗꯣꯒꯤ ꯐꯦꯟꯁꯤꯡꯁꯤꯀꯣ
ꯔꯣꯅꯥꯜꯗꯣꯒꯤ ꯐꯦꯟꯗꯨꯁꯨ ꯍꯥꯏꯑ ꯃꯤ ꯑꯗꯨꯝ ꯏꯁꯄꯦꯟꯒꯤ ꯐꯦꯟꯁꯨ ꯍꯥꯏꯑ ꯀꯩꯅꯣꯒꯤ ꯐꯦꯟꯁꯨ ꯑꯗꯨꯝ ꯍꯥꯏꯌꯦ ꯇꯧꯋꯦꯅꯦ ꯍꯟꯗꯛꯀꯤ ꯃꯣꯏꯒꯤ ꯀꯩꯅꯣꯗꯣ ꯌꯦꯡꯉꯣ ꯃꯦ ꯀꯔꯤꯔꯥꯎ ꯃꯥꯒꯤ ꯁꯦꯗꯨꯜ ꯁꯦꯝꯕꯗꯣ ꯃꯣꯏꯒꯤꯗꯤ ꯑꯔꯥꯏ ꯑꯔꯥꯏꯕ ꯄꯨꯂꯞ ꯇꯥꯕꯅꯦ ꯌꯦꯡꯉꯣ ꯉꯔꯥꯡ ꯉꯔꯥꯡ ꯅꯍꯥꯟ ꯀꯦꯞ ꯕꯔꯗꯦꯒ ꯁꯥꯟꯅꯕꯗꯣ ꯃꯣꯏ ꯍꯨꯃꯥꯡ ꯇꯥꯕꯗ ꯁꯤꯒꯦ ꯇꯧꯕꯅꯦ ꯍꯩꯔꯝꯕꯒꯤ ꯊꯥꯖꯗꯅ ꯃꯗꯥꯎ ꯌꯥꯔꯒ ꯑꯩꯈꯣꯏ
ꯑꯗꯨ ꯃꯇꯥꯡꯗ ꯑꯩ ꯍꯥꯏꯒꯦꯀꯣ ꯑ ꯄꯣꯔꯇꯨꯀꯜꯁꯦ ꯃꯣꯏ ꯃꯣꯏꯒꯤ ꯒ꯭ꯔꯨꯞꯇ ꯐꯤꯐꯥ ꯐꯤꯐꯥꯅ ꯑꯗꯨꯝ ꯃꯣꯏꯅ ꯌꯥꯝꯅ ꯀꯃꯥꯏꯅ ꯍꯥꯏꯒꯦꯔꯥ ꯑꯁꯣꯟꯕ ꯇꯤꯝꯗ ꯑꯗꯨꯝ ꯌꯥꯝ ꯂꯥꯏꯕ ꯇꯤꯦꯝꯗ ꯑꯗꯨꯝ ꯁꯦꯝꯗꯣꯛꯈꯤ ꯇꯧꯕ ꯅꯠꯇꯦꯕ ꯃꯣꯏꯅ ꯇꯧꯔꯤꯁꯦ ꯑꯗꯨ ꯗꯥꯅ ꯑꯗꯨꯝ ꯊꯣꯛꯄꯅꯦꯕ
ꯎꯝ ꯌꯥꯗꯦ ꯃꯤ ꯑꯃꯅ ꯉꯥꯡꯉꯛꯄ ꯃꯤ ꯑꯃꯅ ꯉꯥꯡꯕꯗꯨꯗꯤ ꯇꯥꯗ꯭ꯔꯁꯨ ꯌꯥꯏꯌꯦ ꯑꯗꯣ ꯋꯥꯔꯜꯒꯤ ꯃꯤ ꯈꯨꯗꯤꯡ ꯃꯤꯄꯨꯝ ꯈꯨꯗꯤꯡꯃꯛꯅ ꯐꯝ ꯃꯐꯝ ꯑꯃ ꯑꯃꯝꯗꯒꯤ ꯉꯥꯡꯉꯛꯄ ꯍꯥꯏꯕꯁꯦ ꯈꯔꯗꯤ ꯂꯩꯔꯝꯒꯅꯤꯅ ꯃꯤꯅ ꯍꯥꯏꯕꯗꯣ ꯅꯨꯡꯁꯤꯠ ꯁꯤꯠ ꯠꯇꯅ ꯎꯅꯥ ꯎ ꯅꯨꯡꯁꯤꯠ ꯁꯤꯠꯇꯅ ꯎꯅꯥ ꯀꯃꯥꯏꯅ ꯂꯦꯡꯕ꯭ꯔꯥ ꯍꯥꯏꯕꯗꯣ
ꯔꯣꯅꯦꯜꯗꯣꯒꯤ ꯐꯦꯟꯁꯀꯤ ꯔꯣꯅꯦꯜꯗꯣ ꯐꯦꯟꯁ ꯔꯣꯅꯦꯜꯗꯣꯒꯤ ꯄꯦꯟꯁꯤꯡꯁꯦ ꯆꯤꯅꯤ ꯀꯟꯅꯤ ꯀꯜꯂꯕꯅꯤꯀꯣ ꯁꯤꯒꯤꯡꯕ
ꯎꯝ ꯃꯦ ꯁꯤꯒꯤꯁꯨ ꯀꯜꯂꯦꯅꯥ
ꯃꯦꯁꯤꯒꯤ ꯃꯦꯁꯤꯕꯨꯗꯤ ꯌꯦꯡꯉꯨꯀꯣ ꯍꯣꯏ ꯔꯣꯅꯦꯜ ꯇ ꯑꯣꯏꯔꯁꯨ ꯑꯩ
ꯌꯦꯡꯉꯣ ꯑꯩ ꯍꯥꯏꯒꯦ ꯃꯦꯁꯤꯒꯤꯗꯤ ꯌꯦꯡꯉꯣ ꯉꯁꯤ ꯁꯥꯟꯅꯔꯅꯤ ꯃꯣꯏ ꯉꯁꯤ ꯍꯌꯦꯡ ꯁꯥꯟꯅꯕꯗꯨꯗ ꯌꯦꯡꯉꯣ ꯏꯖꯤꯞꯇꯣ ꯁꯥꯟꯅꯒꯗꯧꯅꯦ ꯑꯗꯨꯣ ꯏꯖꯤꯞꯇꯣ ꯀꯩꯁꯨ ꯑꯗꯨꯛ ꯌꯥꯝꯅ ꯍꯩꯕ ꯇꯤꯝꯗꯨꯗꯤ ꯑꯣꯏꯗꯦ ꯑꯗꯨꯒ ꯌꯦꯡꯉꯣ ꯔꯣꯅꯥꯜꯗꯣꯒꯤꯗꯤ ꯌꯦꯡꯉꯣ ꯏꯁꯄꯦꯟ ꯏꯁꯄꯦꯟ ꯁꯥꯟꯅꯔꯕ ꯃꯇꯨꯡꯗ ꯏꯁꯄꯦꯟꯗꯒꯤ ꯊꯣꯏꯔꯛꯑꯗꯤ ꯀꯔꯤꯒꯨꯝꯕ ꯊꯣꯏꯔꯛꯑꯗꯤ ꯐ꯭ꯔꯥꯟꯁꯀ ꯑꯃꯨꯛ ꯁꯥꯟꯅꯒꯗꯧꯅꯦ ꯌꯦꯡꯉꯣ ꯑꯗꯨꯒꯤ ꯃꯌꯥꯝꯗꯣ ꯌꯦꯡꯉꯣ
ꯑꯗꯨꯗꯤ ꯃꯣꯏ ꯃꯣꯏ ꯑꯗꯨꯒꯤ ꯑꯗꯨꯗꯤ ꯃꯣꯏꯒꯤ ꯗꯥꯎꯅꯤꯅ ꯑꯗꯨꯗꯤ
ꯎꯝ ꯎꯝ ꯗꯥꯎꯗꯣ ꯆꯍꯤ ꯈꯨꯗꯤꯡꯒꯤ
ꯑ ꯑꯗꯨ ꯑꯩ ꯍꯥꯏꯒꯤꯅꯦ ꯑꯗꯨ ꯑꯩ ꯍꯥꯏꯒꯤꯅꯦ ꯑꯩꯈꯣꯏ ꯑꯩ ꯑꯦꯛꯖꯥꯝꯄꯜ ꯑꯣꯏꯅ ꯄꯤꯒꯦ ꯑꯩ ꯂꯣꯀꯦꯜ ꯇꯣꯔꯅꯥꯃꯦꯟ ꯑꯃ ꯂꯩꯑꯦ ꯍꯥꯏꯁꯤꯀꯣ
ꯎꯝ
ꯑꯗꯨꯗꯤ ꯑꯩꯈꯣꯏ ꯄꯨꯜ ꯁꯦꯝꯗ꯭ꯔꯣ ꯑꯩꯈꯣꯏ ꯄꯨꯜ ꯁꯦꯝꯃꯤꯀꯣ ꯑꯩꯈꯣꯏꯁꯨꯀꯣ ꯑꯗꯨꯒ ꯂꯣꯇ꯭ꯔꯤ ꯂꯣꯇ꯭ꯔꯤꯒꯨꯝꯕ ꯑꯗꯨꯝ ꯇꯧꯏꯀꯣ ꯄꯨꯜ ꯁꯦꯝꯃꯀꯥꯟꯗ ꯂꯣꯇ꯭ꯔꯤ ꯇꯧꯕ ꯀꯥꯟꯗ ꯑꯩꯈꯣꯏ ꯈꯪꯅ ꯈꯪꯅ ꯑꯗꯨꯝ ꯁꯦꯡ ꯊꯣꯛꯄ꯭ꯔꯥ ꯅꯠꯇ꯭ꯔꯒ ꯑꯩꯈꯣꯏ ꯗꯥꯎꯅꯅꯤꯅ ꯑꯗꯨꯁꯨ ꯐꯤꯐꯥ ꯐꯤꯐꯥꯅ ꯐꯦꯚꯔ ꯄꯤꯕꯅꯦ ꯍꯥꯏꯌꯦ ꯑꯗꯨꯒꯤ ꯃꯇꯥꯡꯗ ꯌꯥꯝ ꯂꯥꯜꯂꯦꯀꯣ ꯐꯤꯐꯥ ꯐꯤꯐꯥ
ꯑꯩꯈꯣꯏꯒꯤ ꯗꯥꯎꯠ ꯅꯠꯇꯦ ꯅꯠꯇꯦ ꯃꯤꯅ ꯃꯤꯅ ꯉꯥꯡꯕꯗꯣ ꯍꯥꯟꯅ ꯃꯤꯅ ꯉꯥꯡꯕꯗꯣ ꯍꯟꯗꯛ ꯈꯛꯇ ꯑꯣꯏꯔꯣꯏ ꯃꯔꯝꯗꯤ ꯌꯦꯡꯉꯛꯑꯣꯏ ꯑꯦꯛꯖꯥꯝꯄꯜ ꯍꯥꯏꯒꯦ ꯍꯟꯗꯛꯇ ꯑꯣꯏꯔꯦ ꯈꯜꯂꯁꯦ ꯌꯥꯔꯦ ꯑꯗꯨ ꯀꯩꯁꯨ ꯀꯥꯏꯗꯦ ꯃꯃꯥꯡ ꯃꯃꯥꯡ ꯆꯍꯤꯗꯁꯨ ꯑꯗꯨꯃꯥꯏꯅ ꯑꯗꯨꯝ ꯇꯧꯔꯛꯑꯗꯤ ꯀꯔꯤꯒꯤ ꯃꯤ ꯁꯥꯎꯔꯣꯏꯗꯕ ꯑꯗꯨꯝ ꯁꯥꯎꯔꯛꯄ ꯇꯥꯕꯅꯤꯅꯦ ꯃꯤꯁꯨ ꯕꯣꯜ ꯌꯦꯡꯕꯅꯤꯅ ꯈꯪꯉꯤꯕꯣꯅꯤꯅꯦ
ꯅꯠꯇꯦꯗ ꯅꯪꯅ ꯍꯥꯏꯕ ꯃꯇꯥꯡꯁꯦ ꯃꯤꯆꯪ ꯃꯤꯆꯪ ꯃꯤꯈꯥꯅ ꯑꯗꯨꯝ ꯂꯩ ꯍꯥꯏꯕꯤꯅꯤꯕ ꯅꯪꯒꯤ ꯋꯥꯍꯩꯗꯨꯗꯤꯀꯣ ꯃꯦꯁꯤꯗ ꯑꯗꯨꯝ ꯃꯤꯆꯪ ꯆꯪꯅꯤ ꯍꯥꯏꯕꯒꯤ ꯋꯥꯅ ꯅꯠꯇꯦ ꯑꯗꯨꯗꯤ ꯂꯥꯜꯂꯦ ꯄꯨꯔꯥ ꯂꯥꯜꯦ ꯄꯨꯔꯥ ꯂꯥꯜꯂꯦ ꯑꯁꯦꯡꯕ
ꯃꯦꯁꯤꯅ ꯃꯦꯁꯤ ꯐꯠꯇꯦ ꯍꯥꯏꯕ ꯅꯠꯇꯦ ꯃꯦꯁꯤꯁꯨ ꯍꯩꯌꯦ ꯃꯣꯏ ꯑꯅꯤꯃꯛ ꯍꯩꯕꯒꯤꯅꯦ ꯃꯃꯤꯡ ꯆꯠꯄꯗꯣ ꯑꯗꯨ ꯑꯩꯅ ꯍꯥꯏꯕꯗꯤ ꯃꯉꯣꯟꯗ ꯇꯥꯏꯅ ꯃꯥ ꯃꯥꯒꯤ ꯃꯔꯥꯜ ꯌꯥꯎꯗꯦ ꯑꯩꯅ ꯍꯥꯏꯕꯗꯤ ꯃꯥꯒꯤ ꯃꯣꯏꯒꯤ ꯁꯦꯝꯃꯤꯕ ꯀꯩꯅꯣꯗꯨꯅꯦꯃ ꯀꯃꯤꯅꯤꯇꯤꯗꯨꯅꯦ ꯃꯣꯏꯒꯤ ꯀꯃꯤꯇꯤꯗꯨꯗꯤ ꯌꯥꯗꯦ
ꯃꯣꯏ ꯃꯣꯏꯅꯁꯨ ꯑꯁꯤ ꯑꯥꯔꯖꯦꯟꯇꯤꯅꯥ ꯑꯥꯔꯖꯦꯟꯇꯤꯅꯥꯗ ꯁꯤ ꯇꯤꯝ ꯈꯔ ꯁꯣꯟꯕ ꯁꯦꯝꯁꯦ ꯍꯥꯏꯕ ꯅꯠꯇꯦꯕ ꯃꯣꯏꯁꯦꯀꯣ ꯂꯣꯇ꯭ꯔꯤꯒꯨꯝꯕ ꯑꯗꯨꯝ ꯇꯧꯔꯒ ꯃꯣꯏꯁꯨ ꯇꯧꯕꯅꯤꯅ ꯇꯧꯊꯣꯛꯄꯅꯤꯅ ꯄꯨꯜꯗꯣ ꯒ꯭ꯔꯨꯞ ꯒ꯭ꯔꯨꯞ ꯁꯦꯝꯕꯗꯣ ꯑꯗꯨꯒꯤꯗꯤ ꯂꯥꯜꯂꯦ ꯅꯣꯏꯁꯨ
ꯈꯪꯗ꯭ꯔꯦꯗ ꯕꫭꯠ ꯕꯣꯜꯒꯤ ꯃꯔꯝꯗ ꯌꯦꯛꯅꯕꯁꯦ ꯀꯥꯟꯅꯗꯦ ꯇꯣꯞꯁꯦ ꯀꯥꯟꯅꯗꯦ
ꯃꯤꯅ ꯁꯥꯟꯅꯔꯒ ꯑꯩꯈꯣꯏꯅ ꯋꯥꯏꯑꯦ ꯑꯩꯈꯣꯏꯒꯤ ꯏꯁꯥꯒꯤ ꯀꯟꯇ꯭ꯔꯤ ꯌꯥꯎꯕꯁꯨ ꯅꯠꯇꯦ
ꯑꯗꯨ ꯑꯣꯏꯔꯁꯨ ꯐꯨꯠꯕꯣꯜ ꯄꯥꯝꯕꯒꯤ ꯑꯗꯨ
ꯑꯩꯈꯣꯏꯒꯤ ꯍꯣꯏ ꯑꯗꯨ ꯑꯗꯨꯕꯨꯗꯤ ꯐꯩꯌꯦ ꯑꯗꯣ ꯏꯁꯥꯒꯤ ꯀꯟꯇ꯭ꯔꯤ ꯌꯥꯎꯗꯕꯅꯦꯅ ꯀꯩꯗꯧꯔꯨꯗꯣꯏꯅꯣ ꯃꯤ ꯀꯟꯇ꯭ꯔꯤꯒꯤꯗꯃꯛꯇ ꯑꯩꯈꯣꯏꯅ ꯈꯠꯅꯒꯗꯧꯕ ꯅꯠꯇꯦ
ꯑꯗꯨꯕꯨꯗꯤ ꯆꯨꯝꯃꯃꯤ ꯆꯨꯝꯃꯤ
ꯑꯗꯣ ꯏꯟꯗꯤꯌꯥꯁꯦ ꯏꯟꯗꯤꯌꯥꯁꯦ ꯀꯔꯤ ꯆꯍꯤꯗ ꯐꯤꯐꯥ ꯊꯣꯛꯂꯛꯀꯅꯤ
ꯏꯟꯗꯤꯌꯥꯗꯤ ꯈꯨꯡꯗꯨꯗ ꯑꯩꯈꯣꯏ ꯁꯤꯔꯀꯥꯟꯗꯁꯨ ꯆꯪꯒꯗꯕ ꯃꯥꯟꯗꯦ
ꯁꯣꯅꯤꯜ ꯁꯦꯇ꯭ꯔꯤꯗꯨꯣ ꯅꯨꯡꯉꯥꯏꯇꯦ ꯃꯥꯗꯤ ꯕꯦꯁ ꯄ꯭ꯂꯦꯌꯔꯅꯦ
ꯆꯩꯇ꯭ꯔꯤ ꯋꯥꯔꯤ ꯍꯣꯏ ꯌꯥꯝ ꯁꯥꯟꯅꯕ ꯍꯩꯕꯅꯤ ꯃꯤ ꯃꯥꯁ ꯃꯁꯥꯁꯨ ꯃꯁꯥꯗꯤ ꯄꯤꯛꯑꯦꯕ ꯑꯗꯨ ꯑꯣꯏꯔꯁꯃ
ꯍꯣꯏ ꯄꯤꯛꯑꯁꯨ ꯃꯥꯗꯤ ꯃꯥ ꯈꯛꯇꯅꯦ ꯑꯩꯈꯣꯏ ꯃꯥ ꯃꯇꯣꯝ ꯈꯛꯇꯅꯦ ꯀꯩꯅꯣꯒꯤ ꯑꯣꯏꯅ ꯏꯟꯗꯤꯌꯥꯒꯤ ꯑꯣꯏꯅ ꯃꯦꯟꯆꯦꯁ ꯔ ꯌꯨꯅꯥꯏꯇꯦꯠꯇ ꯁꯥꯟꯅꯈꯤꯕꯗꯣ ꯀꯩꯅꯣꯒꯤ ꯑꯦꯒꯦꯟꯁꯇ
ꯎꯝ ꯎꯝ
ꯑꯁ ꯈꯪꯗ꯭ꯔꯦꯗ ꯔꯤꯇꯥꯌꯔ ꯆꯠꯈ꯭ꯔꯦ ꯃꯥꯁꯨ ꯄꯣꯊꯥꯈ꯭ꯔꯦ
ꯥꯏꯜꯥꯏꯇꯩ ꯏꯟꯗꯤꯌꯥꯗꯤ ꯌꯥꯝꯅ ꯀꯃꯥꯏꯅꯗꯅ ꯂꯋꯥꯏ ꯑꯣꯏꯕꯒꯤꯀꯣ
ꯑ
ꯑꯦ ꯑꯗꯨꯃꯥꯏꯅꯗꯤ ꯍꯥꯏꯕ ꯌꯥꯗꯦ ꯑꯩꯈꯣꯏꯒꯤꯗꯤ ꯃꯤꯒꯤ ꯂꯝꯒ ꯑꯩꯈꯣꯏꯒꯤ ꯂꯝꯒ ꯆꯠꯅꯕꯤ ꯈꯦꯠꯅꯕꯒꯤꯅꯦ ꯃꯣꯏꯒꯤꯅ ꯃꯣꯏꯒꯤꯪ ꯌꯪ ꯃꯍꯩ ꯊꯥꯒꯠꯄꯅꯦ ꯑꯩꯈꯣꯏ ꯁꯤꯗꯅ ꯑꯩꯈꯣꯏ ꯁꯤꯗꯗꯤ ꯆꯍꯤ ꯇꯔꯥꯅꯤꯄꯥꯜꯒꯤ ꯃꯊꯛ ꯊꯥꯒꯠꯄꯅꯦ ꯑꯗꯨꯒꯤꯅꯦ
ꯃꯗꯨ ꯑꯣꯏ ꯁꯣ ꯑꯩꯈꯣꯏ ꯑꯩꯈꯣꯏꯗꯤ ꯑꯩꯈꯣꯏꯒꯤ ꯀꯟꯇ꯭ꯔꯤꯗꯤ ꯈꯔ ꯃꯈꯥ ꯇꯥꯔꯦꯅꯦ
ꯑꯗꯣ ꯀ꯭ꯔꯤꯀꯦꯠꯇꯗꯤ ꯑꯩꯈꯣꯏꯅ ꯍꯦꯜꯂꯤꯁꯤꯗꯤ
ꯀ꯭ꯔꯤꯀꯦꯠꯇꯤ ꯄꯥꯝꯗꯕꯒꯤꯦꯔꯥ ꯈꯪꯗꯦ ꯒꯦꯝ ꯑꯣꯏꯅ ꯂꯧꯗꯦ ꯍꯥꯏꯗꯤ
ꯑꯦ ꯅꯪꯅ ꯌꯦꯡꯗꯕꯒꯤꯅꯦꯍꯦ ꯏꯟꯗꯤꯌꯥꯒꯤꯗꯤ ꯀ꯭ꯔꯤꯛꯀꯦꯠꯅꯦ ꯍꯥꯏꯔꯒꯗꯤ ꯂꯣꯏꯔꯦ
ꯎꯝ
ꯑꯁ ꯆꯥꯛꯁꯨ ꯂꯥꯝꯃꯦ ꯆꯥꯛꯁꯨ ꯆꯥꯅꯤꯡꯗꯦ ꯑꯦꯟꯁꯥꯡꯗꯣꯛ ꯎꯕꯗ
ꯆꯥꯊ ꯄꯨꯔꯣ ꯆꯊ ꯀ
ꯑꯦꯟꯁꯥꯡꯗꯣ ꯍꯥꯎꯇꯕꯅꯦ ꯑꯗꯨꯒꯤ ꯑꯩ ꯆꯥꯅꯤꯡꯗꯦ
ꯍꯥꯎ ꯇꯕ
ꯎꯝ ꯁꯒꯔꯤ ꯊꯣꯡꯕꯗꯣ ꯐꯨꯠꯕꯣꯜ ꯁꯥꯟꯅꯔꯨꯕ ꯍꯜꯂ ꯕꯣꯜ ꯁꯥꯟꯅꯕ ꯍꯜꯂꯛꯑꯒ ꯁꯨꯛ ꯋꯥꯅ ꯂꯥꯛꯀꯥꯟꯗ ꯁꯒꯔꯤ ꯁꯪꯕꯗꯨꯣ ꯀꯅꯥ ꯆꯥꯅꯤꯡꯒꯗꯧꯕ
ꯆꯥꯊꯣꯛꯈ꯭ꯔꯣ ꯆꯠꯊꯣꯛꯈ꯭ꯔꯣ ꯎ
ꯑꯁ ꯈꯪꯗꯕ ꯂꯩꯇ
ꯎꯝ ꯑꯗꯨ ꯁꯤꯒꯁ ꯆꯟ ꯆ꯭ꯔꯦꯅꯦꯣ
ꯇꯥꯕꯣ
ꯀꯥꯏꯑꯦ ꯁꯔꯤꯔꯣ
ꯀꯩ ꯇꯕꯣ
ꯀꯩꯝ ꯇꯧꯗꯦ ꯋꯥꯕꯅꯦꯅ ꯐꯃꯨꯡ ꯐꯃꯨꯡꯗ ꯇꯨꯝꯃꯤ
ꯇꯥꯏ ꯇꯥꯏ ꯇꯥꯏ ꯇ
ꯅꯨꯡꯁ ꯌꯥꯝ ꯁꯥꯏꯗ ꯑꯁ ꯁꯤꯗꯤ ꯍꯦꯟꯅ ꯋꯥꯔꯦꯗꯤ
ꯑ
ꯃꯩꯁꯨꯨ ꯂꯥꯛꯇ
ꯅꯨꯡꯁꯥꯏ ꯌꯥꯝꯁꯥꯏꯕ
ꯎꯝ ꯃꯩꯁꯨ ꯂꯥꯛꯇ
ꯃꯩ ꯁꯣꯂꯥꯛ ꯀꯦꯗ ꯉꯁꯥꯏ ꯂꯩꯗꯣ
ꯅꯪꯒꯤꯁꯨꯗꯨꯗꯤ ꯑꯗꯨ ꯅꯠꯇꯦꯗ ꯅꯪꯒꯤꯗꯨꯗꯤ ꯐꯤꯁꯨ ꯁꯨꯖꯒꯦ ꯆꯥꯛꯁꯨ ꯊꯣꯡꯖꯒꯦ ꯍꯥꯏꯕ ꯃꯥꯜꯂꯦꯒ
ꯍꯔꯣ
ꯆꯈꯉꯕꯍꯩ ꯆꯥꯛ ꯊꯣꯡꯕ꯭ꯔꯥ ꯍꯩꯕ꯭ꯔꯥ ꯍꯥꯏꯕꯅꯦ ꯍꯪꯕꯅꯦ
ꯍꯩꯇ꯭ꯔꯗꯤ
ꯎꯝ ꯑꯗꯨꯗꯤ ꯑꯦ ꯑꯗꯨꯗꯤ ꯍꯋꯥꯏ ꯊ꯭ꯔꯥꯛ ꯍꯋꯥꯏ ꯊꯔꯥꯛ ꯄ꯭ꯔꯣ ꯀꯃꯥꯏꯅ ꯊꯣꯡꯕ ꯍꯥꯏꯌꯨꯅꯦ ꯃꯊꯪ ꯃꯊꯪ ꯍꯥꯏꯌꯨꯅꯦ
ꯑꯗꯨꯝ ꯊꯣꯡꯉꯣ ꯅꯪꯒꯤ ꯅꯪꯅ ꯍꯩ ꯍꯩꯕꯗꯣ ꯑꯗꯨꯝ ꯊꯣꯡꯈꯣ ꯅꯪꯅ ꯈꯪꯕꯗꯣ
ꯎꯝ ꯑꯗꯣ ꯅꯪꯅ ꯅꯪꯅ ꯊꯕ ꯏꯁ ꯅꯪꯅ ꯊꯣꯡꯕ ꯃꯑꯣꯡꯗꯣ ꯅꯪꯅ ꯈꯪꯖꯕ ꯃꯑꯣꯡꯗꯨꯗ ꯑꯥ ꯃꯊꯪ ꯃꯊꯪ ꯍꯥꯏꯌꯨꯅꯦ ꯐꯥꯔꯁ ꯑꯍꯥꯟꯕꯗ ꯀꯔꯤ ꯇꯧꯕ ꯁꯦꯀꯦꯟꯗ ꯀꯔꯤ ꯇꯧꯕ
ꯑꯍꯥꯟꯕꯗ
ꯑꯩ ꯈꯪꯍꯧꯒꯦꯕ ꯑꯩ ꯈꯪꯗꯦꯕ ꯑꯗꯨꯒꯤꯅꯦ ꯑꯩ ꯈꯪꯍꯧꯒꯦ ꯍꯥꯏꯌꯣꯕ
ꯑꯗꯨꯗꯤ ꯄ꯭ꯔꯦꯁꯔ ꯀꯨꯀꯔꯗ ꯀꯥꯞꯄꯣ ꯑꯗꯨꯒ ꯑꯍꯥꯟꯕꯗ ꯊꯥꯎ ꯑꯦ
ꯎꯝ ꯀꯥꯟꯁꯣꯏꯗꯤꯃꯤ
ꯊꯥꯎ ꯀꯥꯡꯁꯣꯏꯅꯦ ꯑꯩꯅ ꯍꯥꯏꯕꯗꯣ ꯀꯥꯡꯁꯣꯏꯗꯤ ꯀꯅꯥꯁꯨ ꯀꯨꯀꯔꯗ ꯊꯣꯡꯅꯗꯦ
ꯑꯗꯨꯗꯤ ꯀꯥꯡꯁꯣꯏ ꯑꯣꯏꯔꯗꯤ ꯏꯁꯤꯡ ꯏꯁꯤꯡ ꯐꯨꯠꯇ꯭ꯔꯤꯉꯩꯗꯀꯣ
ꯎꯝ
ꯏꯁꯤꯡꯗꯣ ꯐꯨꯠꯇ꯭ꯔꯤꯉꯩꯗ ꯑꯥ ꯀꯩꯅꯣ ꯍꯥꯞꯄꯣ ꯇꯤꯜꯍꯧꯗꯣ
ꯎꯝ
ꯇꯤꯜꯍꯧ ꯍꯥꯞꯄꯣ ꯑꯗꯨꯒ ꯐꯨꯠꯄꯀꯥꯟꯗ ꯑꯗꯨ ꯍꯋꯥꯏꯊꯔꯥꯛꯇꯣ ꯊꯝꯃꯣ
ꯏꯁꯤꯡꯗꯤ ꯑꯗꯨꯝ ꯍꯥꯞꯀꯗꯧꯕ ꯑꯗꯨꯒ ꯒ꯭ꯌꯥꯁ ꯊꯥ ꯃꯩ ꯂꯩ ꯂꯩꯈꯠꯂꯣꯏꯗꯧꯕ
ꯑꯥ
ꯑꯗꯨꯒ ꯊꯨꯝ ꯃꯣꯔꯣꯛꯛꯇꯤ ꯀꯗꯥꯏ ꯂꯩꯈ꯭ꯔꯕ
ꯊꯨꯝ ꯃꯣꯔꯣꯛꯁꯨ ꯍꯥꯞꯈ꯭ꯔꯣꯅꯗꯣ
ꯇꯤꯜꯍꯧ ꯍꯥꯞꯄꯅꯤ ꯐꯥꯔꯁꯇꯥ ꯇꯤꯜꯍꯧ ꯍꯥꯞꯄꯅꯤ ꯁꯤꯒꯤ ꯃꯊꯪꯗ ꯍꯋꯥꯏ ꯊꯔꯥꯛ ꯑꯗꯨꯝ ꯍꯥꯞꯄꯒ ꯂꯣꯏꯔꯦ ꯈꯣꯏ ꯏꯃꯥꯅ ꯊꯣꯡꯕꯗꯤ ꯑꯗꯨꯃꯥꯏꯅ ꯇꯧꯗꯦꯗ
ꯎꯃꯣꯔꯣꯛ ꯑꯣꯏꯅ ꯍꯥꯞ
ꯑꯩꯈꯣꯏ ꯏꯃꯥꯅ ꯊꯣꯡꯕꯗꯤ ꯐꯥꯔꯁꯇ ꯏꯁꯤꯡ ꯍꯥꯞꯄꯦ ꯃꯊꯪ ꯃꯔꯣꯏꯅ ꯃꯔꯣꯏ ꯃꯔꯣꯏ ꯃꯔꯣꯏ ꯅꯥꯀꯨꯞꯄꯤꯒꯨꯝꯕ ꯅꯄꯥꯛꯄꯤꯒꯨꯝꯕꯗꯣ ꯍꯥꯞ- ꯄꯦ ꯑꯗꯨꯒꯤ ꯃꯊꯪꯗ ꯑꯂꯨ ꯀꯩꯀꯩ ꯁꯣꯏꯁꯤꯜꯂꯒꯁꯨ ꯍꯥꯞꯄꯦ ꯑꯂꯨꯁꯨ ꯌꯥꯎꯋꯦ ꯃꯥꯅ ꯑꯗꯨꯝ ꯃꯥꯅ ꯊꯣꯡꯉꯛꯄꯗꯗꯤ
ꯎꯝ
ꯑꯗꯨꯗꯤ ꯀꯃꯥꯏꯅ ꯅꯪꯒ ꯃꯥꯟꯅꯗꯦ
ꯑꯗꯨꯗꯤ ꯅꯪꯒꯤ ꯅꯃꯥꯗꯒꯤ ꯅꯃꯥꯅ ꯊꯣꯡꯕꯗꯣ ꯑꯗꯨ ꯃꯑꯣꯡꯗ ꯊꯣꯡꯈ꯭ꯔꯅꯤ
ꯍꯩꯇꯕꯒꯤꯅꯦ ꯑꯩꯅ ꯍꯪꯕꯗꯣ ꯎꯕꯒꯤ ꯈꯛꯇꯅꯦ ꯑꯩ ꯍꯪꯗꯦ ꯃꯉꯣꯟꯗ
ꯑꯗꯨ ꯍꯥꯎꯇ꯭ꯔꯣ
ꯍꯥꯎꯋꯦ ꯍꯥꯎꯕꯗꯣ ꯑꯗꯣ ꯈꯪꯗꯦꯗꯅ ꯑꯩ ꯅꯪ ꯈꯪꯉꯦ ꯍꯥꯏꯕꯗꯨꯒꯤ ꯍꯪꯕꯅꯤꯗ ꯅꯪꯉꯣꯟꯗ
ꯑꯗꯨꯝ ꯆꯞ ꯃꯥꯟꯅꯩꯗ ꯅꯪꯗꯨ ꯃꯥꯅ ꯊꯣꯡꯉꯨꯗꯨꯒ
ꯑꯩꯅ ꯊꯣꯡ ꯑꯩꯅ ꯊꯣꯡꯕꯒ ꯅꯃꯥꯅ ꯊꯣꯡꯕꯁꯦ ꯌꯥꯝ ꯈꯦꯠꯅꯒꯗꯕ ꯃꯥꯟꯕ꯭ꯔꯥꯅꯦ
ꯎꯝ
ꯀꯩꯒꯤꯅꯣ
ꯈꯪꯗꯦ ꯅꯪꯅ ꯍꯥꯏꯔꯛ ꯄꯣꯠ ꯃꯈꯩꯗꯣ ꯁꯨꯗꯦ ꯑꯩꯈꯣꯏ ꯏꯃꯥꯅꯍ ꯏꯃꯥꯟ ꯊꯣꯡꯉꯒ ꯊꯥꯗꯛ ꯄꯤꯔꯛꯄꯗꯗꯤ ꯅꯪꯅ ꯍꯥꯏꯔꯤꯕ ꯃꯈꯩꯗꯣ
ꯅꯪꯅ ꯍꯥꯏꯕꯗ ꯌꯥꯎꯛꯇꯕ ꯃꯌꯥꯝ ꯌꯥꯎꯋꯤ
ꯂꯥꯁꯇ ꯑꯗꯨꯝ ꯀꯩꯅꯣ ꯃꯐꯧꯒꯨꯝꯕ ꯀꯔꯤꯅꯣ ꯉꯥ ꯍꯥꯞꯄꯣ ꯑꯗꯨꯗꯤ ꯌꯥꯝ ꯍꯥꯎꯔꯛꯀꯅꯤ
ꯑꯗꯣ ꯁꯥ ꯆꯗꯕ ꯃꯤꯁꯦ ꯀꯃꯥꯏꯅ ꯂꯩꯔꯝꯒꯅꯤ ꯋꯥꯔꯝꯒꯅꯤ
ꯍꯥꯥ ꯆꯥꯗꯕ ꯃꯤꯗꯨꯗꯤ ꯑꯩꯁ ꯌꯥꯝ ꯋꯥꯔꯝꯒꯅꯤ ꯐꯪꯁꯟꯁꯨ ꯆꯠꯄꯅꯨ ꯄꯪꯆꯠ ꯆꯠꯄ ꯌꯥꯔꯔꯣꯏ ꯍꯥꯏꯗꯤ ꯋꯥꯅꯦꯕ
ꯍꯣꯏ ꯑꯗꯨ ꯅꯠꯇꯦ ꯑꯦꯟꯁꯥꯡ ꯆꯥꯕꯗꯁꯨ ꯚꯤꯖꯤꯇꯦꯕꯜꯁ ꯃꯅꯥ ꯃꯁꯤꯡ ꯆꯥꯔꯁꯨ ꯍꯋꯥꯏ ꯊꯔꯥꯛ ꯊꯣꯡꯒꯦꯔꯥ ꯑꯃ ꯊꯣꯡꯒꯦꯔꯥ
ꯉꯥꯁꯨ ꯍꯥꯞꯄꯔꯣꯏ ꯎꯝ ꯍꯥꯎꯔꯝꯃꯣꯏ
ꯉꯥ ꯑꯗꯨꯕꯨꯗꯤ ꯌꯥꯏꯅ ꯉꯥ ꯑꯀꯪꯕꯗꯨꯗꯤ ꯍꯥꯏꯗꯤ ꯉꯥ ꯑꯀꯪꯕ ꯍꯥꯏ ꯑꯗꯣ ꯃꯆꯥ ꯃꯆꯥ ꯂꯩꯅ
ꯑꯗꯣ ꯃꯤ ꯁꯥ ꯆꯥꯗꯕ ꯑꯁꯦꯡꯕ ꯃꯤ ꯚꯦꯖꯤꯇꯦꯔꯤꯌꯟ ꯑꯁꯦꯡꯕꯗꯤ ꯑꯗꯨ ꯑꯗꯨ ꯐꯥꯎꯕ ꯆꯥꯗꯦ
ꯎꯝ ꯑꯗꯨꯕꯨꯗꯤ ꯈꯪꯗꯦ ꯑꯩꯗꯨꯗꯤ ꯑꯗꯨ ꯃꯇꯥꯡꯗꯤ
ꯃꯤ ꯂꯩꯌꯦ ꯑꯩꯈꯣꯏꯒꯤ ꯄꯨꯕꯣꯛꯇꯣ ꯑꯩꯈꯣꯏꯒꯤ ꯏꯕꯣꯛꯇꯣ ꯑꯗꯨꯕꯨ ꯑꯗꯨꯗꯤ ꯆꯥꯗꯦ ꯇꯤꯜꯍꯧ ꯐꯥꯎꯕ ꯇꯤꯜꯍꯧ ꯊꯥꯛꯄ ꯐꯥꯎ ꯆꯥꯗꯦ ꯃꯥꯗꯤ ꯌꯦꯔꯨꯝꯁꯨ ꯆꯥꯗꯦ
ꯑꯗꯨꯨꯗꯤ ꯌꯥꯝ ꯋꯥꯔꯝꯒꯅꯤ
ꯅꯣꯏꯗꯤ ꯅꯣꯏꯍꯦ ꯃꯥꯗꫭ
ꯀꯩ ꯍꯥꯏꯕ
ꯑꯗꯣ ꯃꯥꯗꯤ ꯅꯣꯏꯗꯤ ꯅꯣꯏꯌꯦꯕ ꯀꯗꯥꯏꯗꯒꯤ ꯅꯣꯏꯕ꯭ꯔꯣ ꯈꯪꯗꯦ
ꯑꯣ ꯆꯥꯛ ꯃꯥꯅ ꯆꯥꯕꯅꯤ ꯆꯥꯛ ꯏꯟꯖꯥꯡꯗꯣ ꯐꯖꯅ ꯆꯥꯕꯤꯔꯤꯅꯤ ꯑꯗꯨꯗꯤ
ꯍꯣꯏ ꯑꯗꯨ ꯀꯗꯥꯏꯗꯒꯤ ꯍꯥꯎꯕ꯭ꯔꯣ ꯈꯪꯗꯦ ꯄꯪꯪꯅꯣꯏꯗꯅꯣꯏ ꯑꯩꯈꯣꯏꯅ ꯁꯥ ꯆꯥꯕ ꯑꯩꯈꯣꯏꯅ ꯁꯤꯗ ꯁꯣꯟꯒꯪꯅꯔꯒ ꯂꯩꯌꯦ
ꯁꯥ ꯌꯥꯝ ꯆꯥꯕ ꯃꯤꯗꯨꯗꯤ ꯑꯗꯨꯝ ꯇꯧꯕꯅꯤ
ꯎꯝ ꯑꯩ ꯀꯩꯁꯨ ꯌꯥꯝ ꯆꯥꯗꯦ
ꯗꯨꯗꯤ ꯀꯩꯒꯤ ꯅꯣꯏ ꯀꯩꯒꯤ ꯀꯪꯕꯅꯣ
ꯈꯪꯗ꯭ꯔꯦ ꯀꯔꯤ ꯇꯧꯔꯒ ꯅꯣꯏꯒꯗꯧꯔꯣ ꯈꯪꯗꯦ
ꯏꯁ ꯑꯩꯈꯣꯏꯒꯤꯁꯦ ꯌꯥꯝ ꯀꯨꯏꯒ꯭ꯔꯦꯀꯣ